ꯍꯂ
ꯑꯣ ꯍꯜꯂꯣ ꯇꯥꯏ ꯀꯣ
ꯍ ꯇꯥꯏꯌꯦ ꯀꯩ ꯃꯊꯦꯜ ꯑꯣ ꯁꯨꯝ ꯃꯩ ꯃꯨꯠꯈꯤꯕ ꯑꯗꯨꯒꯤ ꯃꯩ ꯂꯥꯛꯄ ꯉꯥꯏꯔꯝꯕꯅꯦ
ꯑꯣ
ꯀꯩ ꯃꯊꯦꯜ ꯇꯧꯔꯒꯦ ꯁꯤꯁꯇꯔꯕꯨ
ꯉꯁꯤꯗꯤ ꯑꯣ ꯑꯣ ꯈꯥꯃꯦꯟ ꯀꯥꯡꯁꯣꯏ ꯆꯥꯏꯌꯦ꯫
ꯑꯣ ꯁꯤꯁꯇꯔꯗꯤ ꯋꯥꯔꯤ ꯁꯥꯈ꯭ꯔꯕ ꯃꯥꯜꯂꯦ꯫
ꯑꯩꯒꯔꯣ ꯁꯥꯗ꯭ꯔꯤꯌꯦ꯫
ꯑꯣ ꯈꯣꯟꯖꯦꯜ ꯈꯣꯟꯖꯦꯜꯁꯦ ꯃꯥꯟꯅꯒꯨꯝ ꯇꯧꯕ ꯑꯩꯁꯦ꯫ ꯈꯪꯗ꯭ꯔꯦꯅꯦ ꯌꯥꯝꯃꯟꯕꯗꯅꯀꯣꯏ ꯈꯪꯗꯣꯏꯔꯗꯤ ꯈꯪꯗꯦ ꯃꯅ ꯃꯥꯟꯅꯕ ꯌꯥꯝ ꯌꯥꯎꯋꯦ ꯍꯥꯏꯇꯥꯔꯦꯅꯦ꯫
ꯑꯍꯥꯟꯕꯅꯤꯍꯦ꯫
ꯑꯍꯥꯟꯕꯅꯦ ꯐꯔꯦ ꯐꯔꯦ ꯁꯤꯁꯇꯔꯗꯨꯗꯤ ꯋꯥꯔꯤ ꯅꯨꯡꯉꯥꯏꯕ ꯑꯃ ꯁꯥꯗꯣꯛꯑꯁꯤ꯫ ꯃꯇꯝꯁꯨ ꯌꯧꯔꯛꯇꯛꯇ꯭ꯔꯤꯉꯩꯗ꯫ ꯁꯤꯆ ꯉꯁꯤꯗꯤ ꯀꯥꯡꯒꯧ ꯑꯃ ꯇꯧꯔꯦ ꯑꯗꯨꯒ ꯑꯗꯨꯝ ꯂꯣꯏꯁꯜꯂꯦ꯫ ꯊꯣꯏꯗꯣꯛꯄ ꯌꯥꯎꯗ꯭ꯔꯦ꯫
ꯍꯥꯎꯋꯦꯗ ꯀꯥꯉꯧꯅ꯫
ꯑꯥ ꯁꯤꯁꯇꯔꯒꯤꯗꯤ ꯀꯩ ꯃꯊꯦꯜ ꯇꯧꯋꯦ ꯍꯥꯏꯕꯅꯣ꯫ ꯑꯣ ꯃꯅꯔꯦꯅꯤ ꯑꯗꯨꯗꯤ꯫
ꯑ꯫ ꯕꯣꯜ ꯌꯦꯡꯕ꯭ꯔꯣ꯫
ꯕꯣꯜꯁꯦ ꯉꯔꯥꯡꯗꯤ ꯌꯦꯡꯍꯧꯗ꯭ꯔꯦ ꯍꯣꯔꯦꯟꯒꯨꯝꯕꯗꯤ ꯌꯦꯡꯁꯤꯔꯥꯟꯗꯤ ꯄ꯭ꯂꯥꯟ ꯇꯧꯔꯤꯁꯤ ꯁꯥꯔ꯫
ꯍꯣꯔꯦꯟ ꯀꯩꯀꯩ ꯂꯩꯒꯦ꯫
ꯍꯣꯔꯦꯟꯁꯦ ꯍꯣꯔꯦꯟ ꯍꯌꯦꯡ ꯑꯌ ꯄꯨꯂꯥ ꯍꯣꯔꯦꯟ ꯑꯗꯨꯃꯥꯏꯅ ꯑꯔꯖꯦꯟꯇꯤꯅꯥꯒꯤ ꯂꯩꯕ ꯃꯥꯜꯂꯦ꯫ ꯑꯣꯗꯒꯤ ꯁꯨꯝ ꯌꯦꯡ꯫ ꯁꯤꯔꯥꯅ ꯈꯜꯂꯤ ꯁꯤꯁꯇꯔ ꯉꯔꯥꯡꯒꯨꯝꯕꯗꯤ ꯉꯔꯥꯡꯒꯤꯗꯤ ꯌꯦꯡꯕ꯭ꯔꯣ꯫
ꯉꯔꯥꯡꯗꯤ ꯌꯦꯡꯗꯦ ꯉꯁꯤ ꯌꯦꯡꯉꯦ ꯉꯁꯤ ꯐꯣꯔ꯫ ꯊꯥꯔꯇꯤꯒꯤꯗ ꯂꯩꯕꯗꯣ ꯄꯨꯡ ꯃꯔꯤ ꯃꯈꯥꯏꯗ ꯂꯩꯕꯗꯣ꯫ ꯑꯔꯖꯦꯟ ꯌꯥꯀꯩꯅ ꯄꯣꯆꯨꯒꯜꯒꯗꯣ꯫
ꯑꯥ꯫
ꯑꯗꯨ ꯌꯦꯡꯉꯦꯕ꯫
ꯑꯣ ꯁꯤꯁꯇꯗꯤ ꯀꯅꯥꯒꯤꯗ ꯁꯄꯣꯔ ꯇꯧꯅꯣ
ꯅ ꯏꯁꯄꯦꯟꯒ꯫
ꯑꯥ꯫
ꯏꯁꯄꯦꯟꯒ ꯑꯥꯔꯖꯦꯟꯇꯤꯅꯥꯒ ꯁꯞꯄꯣꯔꯠ ꯇꯧꯋꯦꯕ꯫
ꯑꯣ ꯇꯥꯏꯌꯦ ꯇꯥꯏꯌꯦ ꯈꯪꯉꯦ ꯈꯪꯉꯦ꯫꯫ ꯎꯝ ꯑꯩꯗꯤ ꯑꯅꯝꯕ ꯑꯥꯔꯖꯦꯟꯇꯤꯅꯥ ꯈꯛꯇꯅꯤꯅ ꯑꯇꯧꯕꯗꯗꯤ ꯍꯣꯏ ꯏꯇꯩ ꯏꯨꯄꯗꯤ ꯌꯦꯡꯗꯤ ꯌꯦꯡꯉꯦ ꯑꯗꯨ ꯑꯣꯏꯇꯥꯔꯁꯨ ꯄꯥꯝꯕꯗ꯫ ꯁꯤ ꯇꯤꯅꯥꯅ ꯍꯦꯟꯅ ꯈꯛꯇꯅꯤꯅ ꯑꯇꯣꯞꯄꯗꯤ ꯊꯣꯏꯗꯣꯛꯄꯗꯤ ꯄꯥꯝꯗꯦꯕ꯫
ꯑꯗꯨꯗꯣ ꯄ꯭ꯔꯣꯇꯨꯀꯣꯜꯗꯣ ꯄꯔꯗꯤ ꯐꯅꯤ ꯍꯥꯏꯔꯒ ꯀꯥꯈꯤꯕ ꯋꯥꯅꯤꯗ꯫
ꯍꯣꯏꯗ ꯁꯤꯁꯇ ꯑꯗꯨꯕꯨꯗꯤ ꯃꯣꯏ ꯃꯣꯏꯁꯨ ꯐꯖꯅꯗꯤ ꯁꯥꯟꯅ꯫ ꯆꯕꯅꯦ ꯑꯗꯨ ꯃꯣꯏꯁꯨ ꯂꯛ ꯂꯩꯇꯧꯕ ꯍꯥꯏꯒꯗ꯭ꯔꯥ꯫ ꯑꯗꯨꯒꯤ ꯑꯣꯏꯔꯝꯕꯁꯨ ꯌꯥꯏ꯫ ꯑꯗꯨ ꯃꯊꯪꯒꯤ ꯀꯩꯅꯣꯗꯅ ꯑꯃꯨꯛ ꯈꯔꯗꯤ ꯅꯨꯡꯉꯥꯏꯔꯛꯀꯅꯤ ꯍꯥꯏꯗꯤ ꯃꯔꯨ ꯇꯥꯕ ꯃꯥꯜꯂꯤ ꯏꯁꯄꯦꯟꯒ ꯇꯥꯕ ꯃꯥꯂꯦ ꯁꯤꯁꯇꯒꯤ꯫ ꯇꯤꯡꯕ꯫
ꯑꯥꯔꯖꯦꯟꯇꯤꯅꯥꯗ ꯍꯌꯦꯡ ꯑꯣꯏꯔꯝꯃꯅꯤ꯫
ꯎꯝ ꯃꯥꯅꯦ ꯍꯌꯦꯡ ꯑꯌꯨꯛꯀꯤ ꯊ꯭ꯔꯤ ꯊꯥꯔꯇꯤꯗꯔ ꯐꯣꯔ ꯊꯥꯔꯇꯤꯗ ꯑꯗꯨꯃꯥꯏꯅ ꯂꯩꯕ ꯃꯥꯜꯂꯦ꯫
ꯌꯦꯡꯕ ꯇꯥꯔꯦ ꯍꯟꯗꯛꯇꯤ ꯐꯖꯅ ꯇꯨꯝꯅꯔꯝꯃꯔꯣꯏꯅꯦ꯫ ꯌꯦꯡꯕꯗ꯫
ꯍꯧꯖꯤꯛꯀꯥꯟꯗꯤ ꯇꯨꯝꯅꯕ ꯃꯇꯝ ꯅꯠꯇꯦ꯫
ꯑꯗꯨ ꯍꯣꯏ꯫
ꯑꯗꯨ ꯀꯨꯏꯁꯨ ꯀꯨꯏꯗ꯭ꯔꯦꯅ ꯂꯣꯏꯗꯧꯕ꯫
ꯍꯣꯏ ꯑꯗꯨꯒ ꯏꯁꯇꯥꯔ ꯄ꯭ꯂꯦꯌꯔꯁꯤꯡꯁꯤꯁꯨ ꯂꯣꯏꯅ ꯂꯣꯏꯈ꯭ꯔ ꯔꯅꯤꯕ ꯍꯟꯗꯛꯅꯀꯣ
ꯑꯣ ꯃꯥꯅꯦ ꯁꯨꯝ ꯏꯁꯇꯥꯔ ꯏꯁꯇꯥꯔ ꯄ꯭ꯂꯦꯌꯥꯔꯒꯤꯁꯨ ꯃꯣꯏꯒꯤ ꯏꯁꯇꯥꯔ ꯁꯤꯗꯕ ꯃꯇꯝ ꯍꯥꯏꯦ
ꯍꯣꯏꯅꯦ ꯑꯗꯨꯒꯤ ꯌꯦꯡꯍꯧꯗꯕ ꯌꯥꯗꯦ ꯍꯥꯏꯕꯒꯤ ꯇꯇ
ꯑꯥ ꯃꯊꯪꯗꯤ ꯐꯅꯥꯝꯗꯤ ꯎ ꯐꯪꯉꯔꯣꯏ ꯆꯍꯤ ꯃꯔꯤꯒꯤ ꯃꯇꯨꯡ ꯍꯥꯏꯕꯁꯦ ꯑꯗꯨꯝ ꯍꯣ ꯈꯥꯗꯤ ꯑꯗꯨꯝ ꯂꯩꯔꯅꯤꯕ
ꯉꯁꯤꯗꯤ ꯊꯕꯛ ꯆꯠꯇꯣꯏꯔꯣ ꯌꯨꯝ ꯂꯩꯗꯣꯏꯔꯣ
ꯎꯝ ꯊꯕꯛ ꯑꯗꯨꯝ ꯆꯠꯂꯦ ꯍꯥꯏꯗꯣꯏꯅꯤ ꯁꯤꯗ ꯑꯗꯨꯝ ꯍꯧꯖꯤꯛ ꯍꯧꯖꯤꯛꯁꯦ ꯃꯩ ꯃꯨꯠꯈꯤꯕ ꯃꯩ ꯃꯨꯠꯈꯤꯅ ꯁꯨꯝ ꯃꯩ ꯂꯥꯛꯄ ꯉꯥꯏꯔꯝꯕꯅꯦ ꯋꯦꯗꯔꯒꯤ ꯀꯩꯅꯣꯁꯤꯅꯅꯗꯤ ꯈꯪꯗꯦ ꯅꯣꯡ ꯇꯥꯗꯧꯗꯤ ꯃꯥꯜꯂꯤ ꯀꯔꯝꯕ ꯑꯝꯇꯞ ꯇꯧꯏꯦ
ꯈꯤꯇꯪ ꯃꯃꯠꯄ ꯅꯨꯡꯁꯤꯠ ꯇꯨꯝꯕ ꯌꯥꯎꯔꯛꯄꯗꯤ ꯃꯩꯁꯦ ꯍꯦꯛꯇ ꯃꯨꯠꯄꯅꯤꯅꯦ
ꯃꯥꯅꯤ
ꯑꯗꯣ ꯍꯟꯗꯛꯇꯤ ꯌꯥꯝ ꯁꯥꯕꯅꯤꯅ ꯅꯣꯡ ꯇꯥꯕꯅꯗꯤ ꯈꯔ ꯅꯨꯡꯉꯥꯏꯌꯦ
ꯁ ꯀꯨꯏꯗ ꯁꯤꯁꯇ ꯑꯩꯈꯣꯏ ꯁꯣꯝꯗꯩ ꯅꯣꯡ ꯇꯥꯗ ꯃꯪꯗꯤ ꯑꯗꯨꯝ ꯃꯪꯕꯀꯣ ꯑꯗꯨꯒ ꯅꯣꯡꯒꯤ ꯁꯣꯏ
ꯍꯥꯏꯌꯑꯣ
ꯅꯣꯡꯁꯦ ꯑꯗꯨꯝ ꯃꯪꯗꯤ ꯃꯪꯉꯦ ꯑꯗꯨꯒ ꯁꯨꯡꯍꯧꯗꯤ ꯌꯧꯔꯛꯇꯕ ꯍꯥꯏꯇꯥꯔꯦ ꯔꯤꯅꯣꯒꯤ ꯁꯔꯨꯛꯁꯦ
ꯂꯩꯕ ꯃꯥꯜꯦ
ꯑꯣ ꯑꯗꯨꯗꯤ ꯁꯤꯁꯥ ꯍꯏꯅ ꯑꯗꯨ
ꯅꯣꯏ ꯄꯥꯝꯃꯦ ꯄꯥꯝꯃꯗꯤ ꯍꯥꯏꯔꯛꯑꯣ ꯊꯥꯕꯤꯔꯒꯦ
ꯑꯁ ꯌꯥꯝ ꯊꯤ ꯄꯥꯝꯃꯤ ꯁꯤꯁꯇꯔꯗꯗꯤ ꯊꯥꯔꯛꯑꯣꯅꯦ ꯈꯔ ꯑꯩꯈꯣꯏ ꯁꯣꯝꯗꯗꯤ ꯇꯥꯗꯗꯅ ꯏꯁꯤꯡꯕꯨ ꯆꯤꯡꯅꯕꯣ ꯑꯦ ꯌꯥꯝ ꯇꯧꯔꯕꯖꯥꯠꯅꯤ ꯂꯧ ꯎꯕ ꯌꯥꯗꯕꯒꯤꯀꯣ ꯑ ꯈꯨꯗꯣꯡ ꯆꯥꯗꯕ
ꯍꯣꯏ ꯍꯣꯏ ꯂꯧꯒꯤꯕꯨꯗꯤ ꯏꯁꯤꯡꯕꯨꯗꯤ ꯈꯔ ꯋꯥꯠꯂꯤꯗ ꯅꯣꯡ ꯆꯨꯔꯁꯨ ꯌꯥꯝꯅ ꯆꯨꯕꯗꯨ ꯅꯠꯇꯦꯕ
ꯑꯥ ꯅꯠꯇꯕ ꯃꯣꯏꯗꯤ ꯀꯩ ꯍꯥꯏꯅꯤ ꯂꯩꯕꯥꯛ ꯅꯨꯡ ꯆꯣꯠꯅ ꯐꯧ ꯊꯥꯕ ꯌꯥꯕꯒꯤ ꯀꯟꯗꯤꯁꯟꯗ ꯂꯥꯛꯅꯕꯗꯣ ꯑꯗꯨ ꯑꯗꯨꯗꯣ ꯑꯣꯏꯍꯦꯔꯧꯔꯒꯗꯤ ꯌꯥꯝ ꯇꯥꯛꯄ ꯇꯥꯗꯁꯨ ꯑꯗꯨꯝ ꯌꯥꯏꯗꯅ
ꯂꯧ ꯆꯠꯄ꯭ꯔꯣ ꯅꯪꯁꯨ ꯂꯧ ꯆꯠꯄ꯭ꯔꯣ
ꯂꯧꯧ ꯃꯌꯥꯝ ꯎꯏꯔꯦ ꯁꯤ ꯁꯥꯦ
ꯑꯣꯁ ꯑꯗꯨꯗꯤ ꯅꯪ ꯂꯧ ꯀꯨꯝꯕ ꯌꯥꯝ ꯍꯩꯔꯝꯗꯣꯏ ꯃꯥꯜꯂꯦ
ꯌꯥꯝ ꯀꯨꯝꯃꯨꯕꯨꯗꯤ ꯀꯨꯝꯗꯦ ꯑꯗꯨ ꯑꯣꯏꯇꯥꯔꯁꯨ ꯍꯣꯏ ꯀꯩꯅꯣꯗꯗꯤ ꯑꯗꯨꯝ ꯍꯩ ꯍꯥꯏꯇꯥꯥꯔꯦ ꯂꯧ ꯑꯃꯒꯤ ꯕꯦꯁꯤꯛ ꯀꯩꯅꯣꯗꯗꯤ ꯑꯗꯨꯝ ꯈꯪꯉꯤ ꯑꯗꯨꯝ ꯇꯧꯋꯦ ꯑ ꯌꯥꯝ ꯀꯨꯞꯅ
ꯅꯣꯏ ꯂꯧꯗꯅꯦ ꯊꯔꯣꯏ ꯊꯔꯣꯏꯒꯨꯝꯕꯗꯤ ꯇꯥꯗ꯭ꯔꯣ
ꯑꯦ ꯆꯔꯗꯤ ꯀꯩꯏ ꯋꯥꯅ ꯅ ꯏꯂ ꯃꯨꯛꯛꯇꯕꯨꯗꯨ ꯇꯥꯇꯔꯗꯤ
ꯑꯗꯣ ꯊꯔꯣꯏ ꯌꯥꯝ ꯇꯥꯕ ꯇꯥꯗꯕ ꯃꯐꯝ ꯂꯩꯌꯦ
ꯎꯝ ꯑꯗꯨꯝ ꯍꯣꯏ ꯑꯗꯨꯁꯨ ꯂꯩ ꯀꯩꯅꯣꯁꯨ ꯂꯩ ꯊꯔꯣꯏꯒꯨꯝꯕꯁꯨ ꯑꯗꯨꯝ ꯂꯩꯗꯅ ꯑꯗꯒꯤ ꯀꯥꯎꯊꯨꯝꯒꯁꯨ ꯂꯩꯗꯅ
ꯍꯣꯏ ꯑꯁ ꯆꯥꯅꯤꯡꯉꯦꯍꯦ ꯀꯧꯊꯨꯝ ꯆꯥꯅꯤꯡꯉꯦ ꯀꯨꯏꯗꯦ ꯆꯥꯗꯕ
ꯍꯧꯖꯤꯛꯀꯥꯟꯗꯤ ꯀꯌꯥꯕꯨ ꯑꯗꯨ ꯇꯧꯅꯗ꯭ꯔꯦꯗ ꯑꯩꯈꯣꯏꯁꯨ ꯍꯥꯟꯋꯥꯏꯉꯥꯡ ꯑꯣꯏꯔꯤꯉꯥꯏ ꯍꯥꯏꯒꯗ꯭ꯔꯥ ꯑꯩꯈꯣꯏꯅ ꯌꯥꯝ ꯆꯍꯤ ꯀꯩꯅꯣ ꯁꯣꯛꯄꯗꯗꯤ ꯌꯥꯝ ꯇꯥꯜꯂꯝꯃꯤ ꯑꯩꯈꯣꯏꯖꯤꯗ ꯑꯃꯨꯛꯇ ꯆꯠ ꯆꯠꯇꯅ ꯑꯗꯨꯕꯨ ꯍꯧꯖꯤꯛꯇꯤ ꯃꯗꯨꯒꯤ ꯀꯩꯅꯣꯗꯣ ꯍꯣꯡꯈ꯭ꯔꯕ ꯈꯪꯗꯦ ꯂꯣꯏ
ꯍꯣꯏ ꯌꯥꯝ ꯍꯣꯏ ꯌꯥꯝ ꯂꯩꯇ꯭ꯔꯦꯀꯣ ꯄꯥꯛ ꯀꯥꯎꯁꯨꯝꯗꯣ ꯊꯔꯣꯏꯕꯗꯤ ꯈꯔ ꯈꯔ ꯂꯩꯌꯦꯕ
ꯑꯗꯨꯒꯨꯝꯕ ꯍꯥꯏꯗꯤ ꯂꯧꯕꯨꯛꯇꯣ ꯈꯔ ꯅꯥꯄꯤꯒꯨꯝꯕ ꯈꯔ ꯐꯔꯒꯗꯤꯀꯣ ꯑꯗꯨꯝ ꯀꯥꯛꯊꯨꯝ ꯐꯖꯅ ꯑꯗꯨꯝ ꯍꯧꯕꯅꯦ ꯑꯗꯨꯒ ꯈꯔ ꯂꯧ ꯀꯩꯅꯣ ꯇꯧ ꯅꯥꯄꯤ ꯍꯧꯗꯕꯗꯗꯤ ꯑꯗꯨꯝ ꯇꯥꯗꯕꯅꯦꯕ
ꯊꯔꯣꯏ ꯈꯨꯟꯕ ꯌꯥꯝ ꯆꯠꯅꯤꯡꯉꯦꯕ ꯑꯁꯤ ꯅꯣꯡꯁꯦ ꯈꯤꯇꯪ ꯈꯤꯇꯪ ꯆꯨꯕꯗꯨꯗ ꯆꯠꯄ ꯇꯟꯕꯅꯤꯅꯦ ꯊꯣꯛꯂꯛꯇ꯭ꯔꯗꯤ
ꯇꯧꯕ ꯌꯥꯔꯣꯏ ꯁꯤꯁꯇꯔ ꯍꯥꯏꯗꯤ ꯊꯧꯔꯣꯏ ꯃꯇꯝꯗꯤ ꯃꯦꯔ ꯑꯦꯄ꯭ꯔꯤꯜꯗ ꯁ꯭ꯋꯥꯏꯗ ꯑꯣꯏꯕꯅꯦ
ꯎ ꯑꯗꯨ ꯎꯝ ꯂꯧ ꯀꯔꯤ ꯎꯝ ꯑꯗꯨ ꯃꯇꯝꯗꯣ ꯍꯥꯎꯕ ꯃꯇꯝꯅꯦꯕ ꯂꯧ ꯍꯧꯗ꯭ꯔꯤꯉꯩꯗꯒꯤꯗꯣ
ꯍꯧꯖꯤꯛꯇꯤ ꯂꯧ ꯂꯣꯏ ꯈꯣꯏꯒꯥꯏꯅꯔꯕꯅꯤꯅ
ꯂꯩꯔꯁꯨ ꯍꯧꯖꯤꯛꯀꯤꯁꯤꯅꯅꯦ ꯐꯪꯉꯁꯨ ꯍꯥꯎꯔꯣꯏꯕ ꯍꯥꯏꯗꯤ ꯂꯩꯕꯥꯛ ꯌꯥꯝ ꯂꯩꯔꯕꯅꯤꯅ ꯂꯩꯕꯥꯛ ꯌꯥꯝ ꯂꯩꯔꯕꯅꯤꯅ
ꯎꯝ ꯑꯗꯨꯝ ꯊꯦꯡꯈ꯭ꯔꯦ ꯁꯤꯇꯒꯤ ꯃꯇꯝꯗꯣ ꯈꯔ ꯍꯦꯟꯗꯣꯛꯈ꯭ꯔ ꯃꯥꯜꯂꯦ
ꯍꯣꯏꯅꯦ ꯑꯗꯨ ꯀꯩꯁꯨ ꯀꯥꯏꯅꯤꯅ ꯕꯖꯥꯔꯗꯕꯨꯗꯤ ꯌꯥꯝ ꯐꯪꯕꯅꯦꯕ ꯀꯣ ꯑꯗꯣ ꯑꯗꯨꯝ ꯈꯨꯟꯕ ꯆꯠꯅꯤꯡꯕꯗꯣ
ꯅꯗꯨꯒꯤ ꯅꯨꯡꯉꯥꯏꯕꯗꯨꯣ ꯁꯥꯇꯤꯟ ꯑꯃꯒ ꯇꯨꯁꯤꯜꯂꯒ
ꯍꯣꯏ ꯑꯩꯈꯣꯏ ꯂꯧꯗꯁꯨ ꯌꯥꯝ ꯌꯥꯝ ꯐꯪꯉꯝꯕꯅꯦꯕ ꯑꯩꯈꯣꯏ ꯑꯉꯥꯡ ꯑꯣꯏꯔꯤꯉꯩꯗ ꯑꯗꯣ ꯍꯧꯖꯤꯛꯇꯤ ꯌꯥꯝ ꯇꯥꯗ꯭ꯔꯦꯅ ꯑꯉꯥꯡ ꯑꯣꯏꯔꯤꯉꯩꯗꯗꯤ ꯕꯛꯀꯦꯠ ꯕꯛꯀꯦꯠ ꯄꯥꯏꯔꯒꯀꯣ ꯈꯨꯟꯕ ꯆꯠꯄꯅꯦ ꯑꯗꯣ ꯂꯣꯏ ꯊꯜꯂꯒ ꯄꯨꯔꯛꯑꯦ ꯑꯗꯨꯒ ꯌꯨꯝꯗ ꯊꯝꯃꯒ ꯑꯃꯨꯛ ꯆꯠꯄ ꯑꯁ ꯌꯥꯝ ꯅꯨꯡꯉꯥꯏꯔꯝꯃꯤꯍꯦ
ꯑꯩ ꯁꯗꯣꯏ ꯁꯤꯆꯔꯁꯦ ꯊꯧꯔꯣꯏꯗ ꯌꯣꯜꯂꯒ ꯄꯩꯁꯥꯒꯤ ꯌꯥꯝ ꯇꯜꯂꯝꯗꯧ ꯃꯥꯜꯂꯦ
ꯍꯥꯏꯗꯤ ꯇꯥꯟꯗꯍꯦ ꯑꯩꯕꯨꯗꯤ ꯍꯣꯏ ꯑꯩ ꯑꯗꯨꯝ ꯈꯨꯜꯂꯒ ꯄꯨꯔꯛꯑꯦꯗꯅ ꯑꯗꯨꯒ ꯑꯩꯈꯣꯏ ꯏꯅꯦ ꯁꯤꯡꯒꯨꯝꯕ ꯕꯖꯥꯔ ꯆꯣꯠꯄ ꯂꯩꯗꯅ ꯀꯣ ꯑꯗꯣ ꯃꯣꯏꯅ ꯄꯨꯔꯒ ꯑꯗꯨꯝ ꯌꯣꯟꯕ ꯆꯠꯄ
ꯑꯣ ꯑꯩꯈꯣꯏ ꯅꯣꯡꯃ ꯊꯔꯣꯏꯅ ꯆꯥꯛꯀꯧꯕ ꯌꯥꯎꯈ꯭ꯔꯦ ꯃꯌꯥꯝ ꯈꯨꯟꯗꯅꯀꯣ ꯑꯩꯈꯣꯏꯒꯤ ꯐꯦꯃꯤꯂꯤ ꯃꯦꯝꯕꯔ ꯃꯌꯥꯝ ꯄꯨꯜꯂꯞ ꯆꯥꯃꯤꯟꯅ ꯈꯪꯖꯥꯎ ꯑꯃ ꯊꯣꯡꯉꯒ
ꯋꯥ ꯅꯪ ꯆꯠꯊꯔꯛꯦ ꯄꯥꯝꯃꯤꯀꯣ
ꯑꯦ ꯑꯗꯨ ꯄꯥꯝꯗꯕ ꯂꯩꯇꯦ ꯌꯥꯝ ꯍꯥꯎꯅ ꯆꯥꯏ ꯍꯥꯏꯇꯥꯔꯦ ꯍꯔꯣꯏꯗ ꯍꯥꯎꯇꯦ ꯍꯥꯏꯗꯨꯗꯤ ꯂꯩꯔꯝꯃꯔꯣꯏꯗ
ꯈꯔ ꯆꯥꯗꯕꯁꯨ ꯌꯥꯎꯔꯤꯌꯦꯅꯦꯍꯦ
ꯎꯝ ꯑꯗꯨꯅ ꯃꯈꯣꯏ ꯃꯤ ꯈꯔꯒꯤ ꯋꯥꯅꯤꯗꯅ ꯑꯗꯨꯗꯤ ꯂꯣꯏꯅꯃꯛꯄꯨꯗꯤ ꯆꯥꯕꯣꯏꯕꯕꯨꯗꯤ ꯑꯣꯏꯔꯣꯏ ꯑꯗꯨ ꯑꯣꯏꯇꯥꯔꯗꯤ ꯑꯌꯥꯝꯕꯅꯗꯤ ꯆꯥꯅ ꯕꯅꯤꯗ
ꯍꯣꯏ ꯊꯔꯣꯏꯁꯦ ꯃꯤꯠꯀꯤꯁꯨ ꯌꯥꯝ ꯐꯩꯌꯦꯁꯨ ꯍꯥꯏꯅꯩꯌꯦ
ꯑꯝ
ꯑꯗꯨꯒꯤꯀꯣ ꯑꯩꯈꯣꯏ ꯈꯨꯟꯗ ꯃꯤ ꯑꯃ ꯂꯩꯌꯦꯕ ꯃꯥꯗꯣ ꯊꯔꯣꯏ ꯆꯥꯗꯤ ꯆꯥꯗꯕꯅꯦꯕꯀꯣ ꯃꯃꯤꯠꯇꯤ ꯅꯥꯕ ꯑꯗꯨꯒꯤ ꯊꯔꯛ ꯏꯁꯦ ꯃꯤꯠ ꯌꯥꯝ ꯐꯕꯅꯦ ꯍꯥꯏꯕꯗꯒꯤ ꯆꯥꯈꯤꯕꯗꯒꯤ ꯑꯩꯈꯣꯏꯗꯒꯤ ꯍꯦꯟꯗꯣꯛꯈ꯭ꯔꯦ
ꯎ ꯆꯥꯗꯕꯁꯤꯡꯁꯦ ꯑꯃꯨꯛ ꯆꯥꯔꯗꯤꯅꯦ ꯍꯣꯏ ꯍꯦꯟꯖꯤꯟꯕꯅꯦ ꯃꯣꯏꯅ
ꯑꯣ ꯑꯗꯨꯝꯕꯁꯨ ꯂꯩꯕ ꯑꯣꯏꯔꯦ
ꯍꯣꯏ ꯑꯗꯨꯒ ꯑꯃ ꯋꯥꯔꯤ ꯇꯧꯔꯤꯌꯦ ꯑꯁ ꯑꯩ ꯆꯥꯗꯤ ꯆꯥꯔꯝꯗꯕꯅꯤꯅꯦ ꯆꯥꯗꯤ ꯆꯥꯅꯤꯡꯗꯕꯅꯤ ꯃꯤꯠꯀꯤ ꯐꯩ ꯍꯥꯏꯕꯗꯨꯗ ꯆꯥꯕꯅꯦ ꯈꯥꯏ
ꯑꯦ ꯑꯗꯨꯒꯤ ꯍꯥꯏ ꯁꯤꯆꯧꯔꯤ ꯀꯩꯅꯣꯒ ꯆꯥꯗ꯭ꯔꯣ ꯑꯣꯛ ꯀꯔꯤ ꯆꯥꯗ꯭ꯔꯣ
ꯁꯏꯗꯥꯁ ꯑꯩꯁꯨꯂꯣ ꯁ ꯑꯩꯗꯤ ꯑꯣꯅ ꯑꯣꯅ ꯈ꯭ꯋꯥꯏꯗꯒꯤ ꯄꯥꯝꯃꯦ
ꯑꯣꯁ ꯑꯗꯨꯗꯤ ꯁꯤꯇꯥꯏ ꯑꯣ ꯐꯖꯅ ꯇꯨꯝꯊꯣꯡꯐꯝꯝꯗꯧ ꯃꯥꯂ
ꯍꯣꯏꯅꯦ ꯑꯩꯁꯦ ꯑꯣ ꯑꯣꯛꯀꯤ ꯋꯥꯔꯤ ꯂꯩꯌꯦꯕꯀꯣ ꯑꯩꯒꯤ
ꯑꯥ
ꯑꯩꯗ ꯍꯥꯟꯅ ꯀꯦꯞꯁꯨꯜꯗꯣ
ꯑꯥ
ꯆꯥꯔꯝꯗꯕꯅꯦꯕ ꯊꯥꯎ ꯌꯥꯝꯕꯒꯤ ꯆꯥꯕ ꯉꯝꯗꯦꯕ ꯑꯗꯨꯒꯅꯦ ꯃꯨꯛꯕꯥꯪ ꯌꯦꯟ ꯕꯗꯒꯤ ꯆꯥꯕ ꯌꯥꯝ ꯍꯩꯈ꯭ꯔꯦ ꯑꯩꯗꯣ
ꯃꯣꯏ ꯈꯨꯠꯆꯥꯥꯗ ꯌꯥꯝ ꯍꯥꯎꯔꯝꯗꯣꯏ ꯃꯥꯜꯂꯦꯕꯀꯣ ꯑꯗꯨꯒꯤ ꯑꯩꯗꯣ ꯑꯁ ꯆꯥꯒꯦ ꯌꯦꯡꯒꯦ ꯍꯥꯏꯔ ꯆꯥꯕ ꯀꯥꯟꯗ ꯑꯗꯨꯝ ꯆꯥꯈ꯭ꯔꯦ ꯑꯩꯁꯨ
ꯑꯗꯨꯗꯤ ꯁꯤꯇꯔꯅ ꯅꯣꯡꯃ ꯊꯣꯡꯉ ꯑꯩꯈꯣꯏꯁꯨ ꯑꯗꯨꯝ ꯑꯦꯁ ꯇꯧꯕ ꯌꯥꯏ ꯅꯠꯇ꯭ꯔꯣ
ꯌꯥꯏꯑꯦ ꯊꯣꯡꯕꯤꯒꯦ ꯑꯩꯈꯣꯏ ꯆꯤꯡꯒꯤ ꯑꯣ ꯀꯛꯄ ꯀꯥꯟꯗꯀꯣ
ꯑꯥ
ꯁꯥ ꯁꯦ
ꯌꯥꯏꯌꯦ ꯌꯥꯏ ꯁꯤꯁꯦ ꯀꯩꯅꯣ ꯇꯧꯁꯦꯗꯗꯤ ꯃꯨꯡꯐꯝ ꯑꯃ ꯇꯧꯊꯣꯛꯁꯦ
ꯍꯣꯏꯗꯤꯑꯣꯅꯥꯃ ꯍꯥꯏꯌꯨ ꯇꯃꯔꯁꯨꯨꯝ ꯑꯣꯟꯊꯁ ꯑꯁ
ꯌꯥꯏ ꯌꯥꯏ ꯑꯗꯨꯝ ꯑꯍꯥꯟꯕ ꯍꯥꯡꯕꯅꯦꯅ ꯍꯥꯏꯔꯒ
ꯍꯣꯏ ꯆꯤꯡꯒꯤꯅꯤꯒ ꯍꯥꯏꯔꯒ ꯅꯠꯇ꯭ꯔꯥ ꯆꯤꯡꯒꯤ ꯆꯥꯅ ꯀꯥꯎꯕꯅꯤ
ꯍꯥꯎꯗꯨꯗꯨ ꯃꯥꯟꯕꯅꯦ ꯁꯤꯁꯇꯔ ꯃꯣꯏꯒꯤ ꯍꯥꯏꯗꯤ ꯁꯥꯎꯅ ꯍꯥꯞꯆꯤꯟꯕꯒꯤ ꯑꯃ ꯃꯈꯣꯟꯗꯣ ꯑꯩꯈꯣꯏꯗ ꯌꯥꯝꯅ ꯀꯩꯅꯣ ꯇꯧꯍꯟꯕꯅꯦ ꯆꯅꯤꯡꯃꯤꯣꯜ ꯃꯅꯦ
ꯍꯣꯏ ꯍꯣꯏ ꯍꯣꯏ ꯃꯣꯏꯗꯤ ꯈꯨꯠꯆꯥꯗ ꯌꯥꯝ ꯐꯩꯗ ꯌꯥꯝ ꯌꯥꯝꯁꯨ ꯆꯥꯕ ꯉꯝꯕꯀꯣ
ꯑꯣ ꯁꯤꯁꯇꯔ ꯑꯃ ꯀꯩꯅꯣꯗꯣ ꯈꯪꯕ꯭ꯔꯣ ꯑꯃ ꯃꯩꯇꯩ ꯑꯩꯈꯣꯏꯒꯤ ꯆꯥꯛ ꯆꯦꯅꯦꯦꯟ ꯑꯃ ꯂꯩꯕ
ꯍꯣꯏꯅꯦ ꯑꯁ ꯑꯗꯨꯒꯤ ꯕꯤꯛ ꯐꯦꯟꯅꯤꯅꯦ ꯑꯁ ꯌꯥꯝ ꯌꯦꯡꯉꯦ ꯃꯥꯜꯅ
ꯃꯍꯥꯛꯀꯤ ꯃꯆꯤ ꯑꯃ ꯂꯩꯕꯗꯁꯨ
ꯍꯣꯏ ꯑ ꯑꯅꯤ ꯃ ꯌꯥꯑ ꯌꯥꯝ ꯌꯦꯡꯉꯦ ꯃꯣꯏꯒꯤꯗ ꯑꯩ ꯑꯗꯨꯝ ꯌꯦꯡꯉꯤꯗ
ꯑꯗꯨꯒ ꯀꯩꯅꯣ ꯌꯦꯡꯕ ꯍꯥꯏꯁꯦ ꯑꯃ ꯃꯤꯈꯨꯕ ꯑꯃꯨꯛꯕꯪꯒꯦꯟ ꯑꯃ ꯂꯩꯕ
ꯍꯣꯏꯅꯦ ꯍꯣꯏꯅꯦ ꯑꯁ ꯅꯣꯏ ꯌꯦꯡꯉꯦꯗ ꯌꯦꯡꯗꯕ ꯂꯩꯇꯦ ꯑꯩ ꯑꯃꯨꯛ ꯋꯥ ꯅꯣꯏ ꯌꯦꯡꯉꯦ ꯃꯣꯏ ꯌꯦꯡꯕꯗꯒꯤ ꯃꯣꯏ ꯌꯦꯡꯕꯗꯒꯤꯅꯤꯅꯦ ꯑꯩꯅ ꯆꯥꯕ ꯍꯧꯔꯛꯏꯁꯦ
ꯃꯣꯏꯅ ꯌꯦꯡꯕ ꯈꯔ ꯅꯨꯡꯉꯥꯏꯕꯅꯦ ꯆꯥꯅꯤꯡ ꯊꯛꯅꯤꯡꯕ ꯈꯔ
ꯍꯣꯏ ꯍꯣꯏ ꯑꯁ ꯂꯣꯏꯔꯤꯍꯤꯦ ꯆꯥꯕꯗꯒ ꯐꯖꯕꯅ ꯆꯥꯕꯗꯨꯗꯤ ꯎ ꯃꯆꯦꯒ ꯃꯆꯦꯁꯨ ꯇꯥꯗꯕꯤ ꯑꯃꯨꯛ ꯂꯩꯔꯝꯃꯦꯣꯏ ꯑꯗꯨꯅꯁꯨ ꯈꯔ ꯑꯃꯨꯛ ꯊꯂꯤꯅꯦ
ꯃꯉꯣꯟꯗꯒꯤ ꯈꯔ ꯂꯦꯚꯦꯜ ꯋꯥꯡꯕ ꯖꯥꯠꯅꯦ ꯃꯃꯥꯡꯒꯤꯩꯅ
ꯑꯗꯣ ꯃꯣꯏ ꯆꯥꯊꯣꯛꯑꯒ ꯋꯥꯗꯤ ꯋꯥꯔꯝꯒꯅꯤꯀꯣ ꯑꯩꯈꯣꯏꯁꯨ ꯅꯣꯡ ꯐꯥꯗꯣꯛ ꯆꯥꯅꯤꯡꯉꯦꯅ ꯈꯔ ꯌꯥꯝꯅ ꯆꯥꯁꯤꯜꯂꯗꯤ ꯌꯥꯝ ꯋꯥꯗ꯭ꯔꯣ
ꯎꯝ ꯁꯤ ꯁꯨꯃꯥꯏꯅꯒꯨꯝꯕ ꯇꯧꯗꯧ ꯃꯥꯜꯂꯦ ꯍꯥꯏꯗꯤ ꯃꯣꯏꯁꯨ ꯍꯛꯆꯥꯡ ꯁꯣꯛꯇꯅꯕꯀꯣ ꯍꯥꯏꯗꯤ ꯈꯔ ꯑꯗꯨꯝ ꯍꯥꯏꯗꯤ ꯉꯁꯤ ꯍꯥꯏ ꯉꯁꯤ ꯕꯤ ꯌꯣꯟꯅꯕꯅꯤ ꯍꯥꯏꯇꯥꯔꯒꯗꯤ ꯍꯥꯏꯗꯤ ꯈꯔ ꯆꯥꯛꯒꯨꯝꯕ ꯆꯥꯗ꯭ꯔꯒ ꯅꯝꯕꯒꯨꯝꯕ ꯑꯗꯨꯃꯥꯏꯅ ꯇꯧꯅꯧ ꯃꯥꯜꯂꯦ ꯅꯠꯇ꯭ꯔꯒꯗꯤ ꯃꯣꯏꯗꯤ ꯁꯣꯛꯅꯤ ꯁꯣꯛꯀꯅꯤ ꯍꯥꯏꯗꯤ ꯅꯣꯔꯃꯦꯜ ꯑꯣꯏꯔꯔꯣꯏꯕ ꯃꯤꯗꯣ
ꯑꯩꯗꯤꯅꯦ ꯅꯣꯏꯁꯨ ꯈꯔ ꯅꯣꯏꯒꯜꯂꯦꯕ ꯃꯣꯏꯗꯧꯅ ꯆꯥꯔ ꯅꯨꯡꯇꯤꯒꯤ ꯆꯥꯔꯗꯤ ꯑꯩ ꯁꯤꯔꯅꯤ
ꯏꯆꯦ ꯅꯣꯏꯁꯨ ꯅꯣꯏꯒꯠꯂꯒ ꯑꯣꯛꯁꯨ ꯑꯃꯨꯛ ꯄꯥꯝꯃꯤꯅꯦꯕ
ꯍꯣꯏꯅꯦ ꯊꯤꯉꯝꯗ꯭ꯔꯦ ꯑꯗꯨꯗꯤ ꯂꯧꯊꯣ ꯄ ꯉꯝꯃꯦ ꯔꯦ
ꯏꯆꯦ ꯑꯣꯀꯤ ꯐꯤꯃꯣ ꯑꯃꯨꯛ ꯂꯥꯛꯀꯅꯤꯀꯣ
ꯍꯟꯗꯛ ꯀꯟꯅ ꯗꯥꯏꯇꯤꯡ ꯇꯧꯔꯤꯕꯅꯤ ꯑꯩ
ꯑꯣ ꯍꯣꯏ ꯆꯦꯗꯗꯤ ꯆꯦꯛꯁꯤ ꯑꯣ ꯆꯦꯛꯁꯤꯟꯅꯕꯨꯥꯎ ꯆꯦꯛꯁꯤꯜꯂꯗꯤ ꯀꯩꯁꯨ ꯇꯧꯔꯣꯏꯗ ꯑꯗꯨꯕꯨꯗꯤ
ꯂꯣꯏꯔꯦ ꯈꯨꯟꯒꯤ ꯃꯤꯁꯤꯡꯅ ꯑꯁ ꯈꯨꯔꯒꯤ ꯆꯥꯔꯒ ꯂꯩꯔꯣꯏ ꯅꯪ ꯍꯟꯗꯛꯁꯤꯗꯤ ꯈꯨꯟꯣꯏ ꯑꯃ ꯇꯧꯏꯍꯦ ꯌꯥꯝ ꯊ ꯆ ꯊꯤ ꯆꯜ ꯊꯤꯔ ꯑꯦꯁꯦ ꯅꯕꯗꯒ ꯑꯗꯨꯒꯤ ꯊꯃꯣꯏ ꯌꯥꯝ ꯀꯥꯏ